ꯇꯥꯕ꯭ꯔꯣ ꯇꯥꯏꯌꯦ ꯇꯥꯏꯌꯦ
ꯇꯥꯔꯦ ꯆꯥꯛ ꯊꯣꯡꯉꯕ꯭ꯔꯣ ꯅꯪꯗꯤ
ꯍꯣꯏ ꯁꯣꯝꯒꯤꯅ ꯑ ꯇꯧ ꯑ ꯇꯧ ꯑ ꯇꯧꯔꯛꯑꯦ ꯇꯧꯏ
ꯎꯝ ꯀꯔꯤ ꯏꯟꯁꯥꯡ ꯊꯣꯡꯗꯣꯏꯅꯣ
ꯈꯪꯗꯦ ꯗꯥꯜ ꯆꯥꯁꯤꯔꯥ ꯈꯟꯗꯦꯅꯦ
ꯅꯪ ꯅꯊꯟꯇꯥ ꯂꯩꯀꯣ
ꯎꯝ ꯆꯥꯅꯤꯡꯕꯒ ꯆꯥꯛ ꯂꯩꯇꯦ
ꯍꯥ
ꯆꯥꯅꯤꯡꯕ ꯎꯝ ꯑꯟꯁꯥꯡ ꯂꯩꯇꯦ
ꯑꯣ
ꯑꯗꯨꯡ ꯑꯗꯨꯅꯤ ꯅꯣꯛꯀꯅꯨꯀꯣ
ꯅꯣꯛꯑꯔꯣꯏꯗ ꯅꯪꯅꯤ ꯅꯣꯛꯄꯗꯤ ꯑꯩꯗꯤ ꯅꯣꯛꯇꯦꯅ
ꯑꯗꯣ ꯅꯪ ꯅꯪꯗꯤ ꯀꯔꯤ ꯑꯦꯟꯁꯥꯡ ꯁꯣꯟꯒꯦꯔꯥ
ꯑꯩꯗꯤ ꯁꯧꯒ꯭ꯔꯤꯒ ꯂꯣꯡꯕꯤꯟꯁꯇꯣ ꯊꯣꯡꯉꯦ
ꯑꯣ ꯂꯣꯏꯈ꯭ꯔꯥꯕꯣ
ꯂꯣꯏꯗ꯭ꯔꯤ ꯍꯧꯖꯤꯛ ꯊꯣꯡꯉꯦꯕ
ꯑꯣ ꯑꯣ ꯅꯪꯁꯨ ꯑꯥ ꯑꯥ ꯆꯔꯁ ꯌꯣꯡꯆ ꯆꯠꯄ꯭ꯔꯣ
ꯍꯣꯏ ꯆꯠꯂꯦ
ꯀꯅꯥ ꯀꯅꯥ
ꯑꯩꯈꯣꯏ ꯀꯣꯌꯔꯗ ꯂꯩꯕꯁꯤꯡꯗꯣ
ꯑꯣ
ꯖꯤꯟꯐꯨꯏꯒ ꯅꯨꯄꯥ ꯑꯅꯤ ꯗꯨꯟꯖꯤꯅꯁꯨ ꯆꯠꯂꯦ
ꯑꯥ ꯅꯨꯡꯉꯥꯏꯅꯦꯀꯣ ꯑꯗꯨꯗꯤ
ꯍꯣꯏ ꯌꯥꯝ ꯅꯨꯡꯉꯥꯏꯔꯦ ꯍꯌꯦꯡ ꯕꯣꯁ ꯁꯥꯟꯅꯅꯤꯉꯥꯏꯒꯤ ꯔꯦꯗꯤ ꯇꯧꯕꯅꯦ ꯑꯩꯗꯣ
ꯑꯣ ꯑꯣ
ꯑꯦꯛꯁꯔꯁꯥꯏꯁ ꯇꯧꯗ꯭ꯔꯗꯤ ꯍꯌꯦꯡꯗꯣ ꯕꯣꯜ ꯁꯅꯥꯔꯗꯤ ꯋꯥꯔꯅꯤꯕ
ꯍꯣꯏ
ꯑꯗꯣ ꯅꯪ ꯄ꯭ꯔꯥꯛꯇꯤꯁ ꯇꯧꯕ꯭ꯔꯥ ꯑꯥ ꯉꯁꯥꯏ
ꯎꯝ ꯃꯥꯏ ꯂꯥꯛꯄ ꯈꯥꯟꯗ ꯀꯣ ꯇꯧꯋꯦ ꯑꯗꯨꯗꯣ ꯌꯥꯎꯔꯀꯥꯟꯗ ꯑꯩꯈꯣꯏ ꯏꯃꯥꯟꯅꯕ ꯏꯃꯥꯟꯅꯕꯤꯁꯤꯡꯅ ꯆꯩꯔꯥꯎ ꯆꯤꯡ ꯆꯠꯁꯦ ꯍꯥꯏꯈ꯭ꯔꯦ ꯃꯔꯨꯞꯁꯤꯡꯅ ꯗꯨꯒꯤ ꯇꯣꯞ ꯈ꯭ꯔꯦ ꯃꯤꯅꯤꯠ ꯊꯥꯔꯇꯤꯁꯨ ꯁꯨꯨꯗꯔꯦ ꯑꯩꯅ ꯄ꯭ꯔꯦꯛꯇꯤꯁ ꯇꯧꯕꯗꯣ
ꯎꯝ
ꯅꯪ ꯑꯦꯛꯖꯥꯝꯁꯦ ꯗꯦꯠ ꯊ꯭ꯔꯤꯗꯅꯤ ꯍꯥꯏꯀꯣ
ꯗꯦꯠ ꯇꯨꯗ ꯅꯦ ꯏꯕꯦꯝꯃ
ꯗꯦꯠ ꯇꯨ
ꯍꯣꯏ ꯗꯦꯠ ꯇꯨꯗꯅꯦ
ꯀꯣꯏꯗ꯭ꯔꯤꯅ ꯑꯗꯨꯗꯤ ꯕꯣꯜ ꯕꯣꯜ ꯌꯦꯡꯒꯗ꯭ꯔꯥ ꯑꯦꯛꯖꯥꯝ ꯅꯛ
ꯍꯣꯏ ꯍꯣꯏ ꯑꯥ ꯅꯪꯅ ꯑꯥ ꯉꯁꯥꯏ ꯉꯁꯥꯏ ꯆꯨꯝꯕ꯭ꯔꯥ
ꯍꯥꯥ
ꯉꯁꯥꯏ ꯆꯨꯝꯕ꯭ꯔꯥ
ꯉꯁꯥꯏ ꯍꯥꯏꯕꯗꯤ ꯎꯝ ꯉꯁꯥꯏ ꯅꯠꯇꯦ ꯍꯣꯔꯦꯟ ꯍꯥꯏꯒꯗꯕꯅꯤ
ꯑꯣ ꯑꯣ ꯍꯣꯔꯦꯟꯒꯤ ꯕꯣꯜ ꯌꯦꯡꯒꯗ꯭ꯔꯥ
ꯍꯣꯏꯅꯦ ꯅꯪꯉꯣꯟꯗ ꯍꯥꯡꯉꯒ ꯑꯩꯉꯣꯟꯗꯅ ꯑꯃꯨꯛ ꯍꯥꯡꯈ꯭ꯔꯦ
ꯑꯣ ꯌꯦꯡꯒꯅꯤ ꯎꯝ ꯉꯁꯥꯏꯒꯤ ꯎꯝ ꯕꯣꯜ
ꯎꯝ ꯍꯣꯔꯦꯟ ꯍꯥꯏꯌꯦ ꯍꯥꯏꯔꯒ
ꯍꯣꯔꯦꯟꯒꯤ ꯑꯣ ꯑꯣ ꯍꯣꯔꯦꯟꯒꯤ
ꯀꯅꯥꯕꯨ ꯅꯪ
ꯕ꯭ꯔꯖꯤꯜ ꯃꯥꯥꯟꯁꯨ ꯇꯧꯅꯤꯡꯉꯦ ꯑꯗꯨ ꯕ꯭ꯔꯖꯤꯜꯗꯤ ꯎꯝ ꯎꯝ ꯃꯦꯏꯃꯥꯔ ꯂꯩꯌꯦꯅ ꯑꯗꯣ ꯅꯦꯏꯃꯥꯔꯒꯤ ꯐꯦꯟꯁꯅ ꯎꯝ
ꯎꯝ ꯃꯥꯗꯣ ꯏꯟꯖꯨꯔꯤ ꯌꯥꯝ ꯆꯥꯁꯠꯅꯤ
ꯍꯣꯏ ꯑꯗꯣ ꯅꯨꯡꯁꯤꯌꯦ
ꯐꯖꯕꯒꯤꯔ ꯃꯥꯒꯤ ꯃꯁꯛꯇꯣ ꯐꯖꯕꯒꯤꯔ ꯅꯠ ꯇ꯭ꯔꯒ ꯃꯥ ꯁꯥꯟꯅ ꯎꯝ ꯁꯥꯟꯅꯕ
ꯁꯥꯟꯅꯕꯒꯤ ꯁ꯭ꯀꯤꯜ ꯁꯥꯟꯅꯕ ꯁ꯭ꯀꯤꯜ
ꯍꯩꯕ ꯁꯥꯟꯅꯕ ꯍꯩꯕꯗꯣ
ꯑꯥ
ꯅꯪꯗꯤ ꯃꯦꯁꯤ ꯐꯦꯟꯁꯔꯥ ꯔꯣꯅꯥꯜꯗꯣ
ꯃꯦꯁꯤꯅꯤ ꯑꯩꯗꯤ ꯑꯩꯗꯤ ꯃꯦꯁꯤ ꯑꯣꯏꯔꯁꯨ ꯌꯥꯝꯅ ꯄꯥꯝꯗꯦꯗ
ꯃꯣꯏ ꯑꯅꯤꯕꯨ ꯃꯣꯏ ꯑꯅꯤꯗꯀꯣ ꯎꯝ ꯃꯦꯁꯤꯅ ꯑꯩꯉꯣꯟꯗꯗꯤ ꯈꯔ ꯐꯥꯔꯦ ꯍꯥꯏꯕꯒꯤ ꯋꯥꯅꯤꯗ ꯌꯥꯝꯅꯗꯤ ꯄꯥꯝꯗꯦꯗ
ꯆꯞ ꯃꯥꯟꯅꯩ
ꯑꯩꯗꯤ ꯀꯣ ꯑꯔꯖꯦꯟꯇꯤꯅꯥ ꯑ ꯑꯔꯖꯦꯟꯇꯤꯅꯥ ꯐꯥꯏꯅꯦꯜ ꯀꯥꯔꯗꯤ ꯎꯝ ꯐ꯭ꯔꯥꯟꯁꯀ ꯀꯥꯔꯗꯤꯀꯣ ꯑꯩꯗꯤ ꯐ꯭ꯔꯥꯟꯁꯇ ꯑꯗꯨꯝ ꯆꯠꯀꯅꯤ
ꯑꯣ ꯑꯩꯗꯤ ꯑꯅꯤꯔꯛ ꯑꯅꯤꯔꯛ ꯁꯄꯣꯔꯠ ꯇꯧꯒꯦ
ꯑꯅꯤꯔꯛ ꯍꯣꯏ
ꯑꯔ ꯑꯔꯖꯦꯟꯇꯤꯅꯥ ꯉꯝ ꯉꯝꯕ ꯌꯥꯅꯤꯗꯅꯤ
ꯉꯝꯔꯅꯤ ꯍꯥꯏꯕ ꯅꯪꯅ ꯄ꯭ꯔꯤꯗꯤꯛ ꯇꯧꯕꯁꯦ
ꯑꯅꯤꯔꯛ ꯑꯅꯤꯔꯛ ꯑꯩ ꯁꯞꯄꯣꯔꯠ ꯇꯧꯒꯦ ꯍꯥꯏꯕꯅꯦ
ꯎꯝ ꯑꯩ ꯀ꯭ꯔꯤ ꯃꯊꯦꯟ ꯇꯧꯁꯤꯔꯥ
ꯍꯥꯏ
ꯁꯥꯏꯇꯤꯁ ꯂꯩꯇ꯭ꯔ ꯑ ꯂꯩꯇ꯭ꯔꯗꯤ ꯎꯝ ꯆꯥꯕ ꯉꯝꯗꯦ
ꯀꯔꯤ ꯍꯥꯏꯕ꯭ꯔꯣ
ꯂꯩꯇ꯭ꯔꯗꯤ
ꯑ ꯍꯣꯏ ꯎꯝ ꯎꯝ ꯍꯣꯢꯅꯦ ꯑꯗꯨꯒꯤꯅꯦ ꯆꯥꯔꯔꯣꯏꯁꯤ
ꯆꯥꯛꯅꯤ ꯁꯦꯝꯁꯤꯔꯥ ꯆꯥꯛꯅꯤ ꯁꯦꯝꯃꯒꯦ ꯍꯋꯥꯏ ꯊꯣꯡꯕꯗ ꯍꯋꯥꯏ ꯊꯣꯡꯗꯣꯏꯔꯥ
ꯎꯝ ꯆꯥꯅꯤꯡ ꯆꯥꯅꯤꯡꯕ ꯌꯦꯟꯁꯥꯡ ꯂꯩꯇꯦ ꯑꯗꯨꯀꯥꯟꯗ ꯎꯝ ꯆꯠꯂꯦ ꯆꯠꯂꯦ
ꯗꯨꯀꯥꯟꯗꯁꯨ ꯆꯠꯅꯤꯡꯕ ꯂꯩꯇꯦ ꯍꯥꯏꯕ꯭ꯔꯣ
ꯍꯣꯏ
ꯎꯝ
ꯗꯨꯀꯥꯟꯗꯗꯤ ꯗꯨꯀꯥꯟꯗ ꯐꯥꯎ ꯆꯥꯅꯤꯡꯕ ꯂꯩꯇ꯭ꯔꯗꯤ ꯎꯄꯥꯏ ꯂꯩꯇꯦ ꯢꯕꯦꯝꯃ
ꯍꯣꯏ ꯑꯗꯨꯅꯦ
ꯁꯥꯟ ꯅꯠꯇ꯭ꯔꯗꯤ ꯎꯄꯥꯏ ꯂꯩꯇꯦ ꯃꯤꯠꯇꯣ
ꯎꯝ ꯑ
ꯑꯃ ꯃꯃ ꯁꯝꯍꯟꯕꯅ ꯂꯣꯏꯔꯀꯣ ꯍꯧꯖꯤꯛꯀꯥꯟꯁꯦ ꯅꯨꯡꯗꯥꯡꯗ ꯍꯦꯟꯅ ꯁꯥꯔꯦ
ꯎꯝ
ꯐꯦꯟ ꯊꯥꯗ꯭ꯔꯗꯤ ꯑꯩꯈꯣꯏ ꯇꯨꯝꯕ ꯌꯥꯔꯣꯏ
ꯇꯥꯃꯦꯡꯂꯣꯡ ꯆꯠꯅꯤꯡꯉꯦ
ꯍꯣꯏ ꯋꯦꯗ꯭ꯔꯗꯤ ꯅꯨꯡꯉꯥꯏꯕꯀꯣ ꯇꯥꯃꯦꯟꯂꯣꯡꯗꯗꯤ ꯇꯥꯃꯦꯟꯂꯣꯡꯒꯤ ꯋꯦꯗꯔꯗꯣ ꯑꯩ ꯄꯥꯝꯃꯦ
ꯑꯣ ꯑ ꯀꯔꯤ ꯍꯥꯏꯁꯤꯔꯥ ꯅꯪꯒꯤ ꯑ ꯅꯪꯒꯤ ꯃꯐꯝ ꯇꯥꯃꯦꯟꯂꯣꯡ ꯂꯦꯟꯁ꯭ꯂꯥꯏꯠ ꯇꯧ ꯈꯨꯟꯗ ꯂꯦꯟꯁ꯭ꯂꯥꯏꯠ ꯂꯦꯟꯁ꯭ꯂꯥꯏꯠ ꯇꯧꯕ꯭ꯔꯥ
ꯂꯦꯟꯁ꯭ꯂꯥꯏꯠ ꯄꯥꯎ ꯂꯦꯟꯁ꯭ꯂꯥꯏꯠꯀꯤ ꯄꯥꯎꯗꯤ ꯇꯥꯗꯦꯗ
ꯑꯣ
ꯂꯦꯟꯁ꯭ꯂꯥꯏꯠ ꯂꯩꯔꯗꯤ ꯋꯥꯆꯦꯞ ꯒ꯭ꯔꯨꯞꯇ ꯃꯤ ꯁꯤꯡꯅ ꯊꯥꯔꯛꯀꯅꯤ
ꯑꯝ
ꯍꯧꯖꯤꯛ ꯐꯥꯎꯕꯗꯤ ꯄꯥꯎ ꯑꯥ ꯄꯥꯎ ꯑꯁꯤꯒꯨꯝꯕ ꯇꯥꯗꯦ ꯑꯩꯈꯣꯏ ꯈꯨꯨꯟꯗ ꯆꯠꯅꯤꯡꯉꯦ ꯑꯩꯁꯦ
ꯎꯝ ꯇꯥꯃꯦꯟꯂꯣꯡꯗꯗꯤ ꯑꯩꯈꯣꯏ
ꯑꯣ ꯅꯣꯡ ꯅꯣꯡ ꯀꯥꯟꯅ ꯇꯥꯏ
ꯑꯃ ꯏꯝꯐꯥꯜꯗꯤ ꯅꯨꯡ ꯇꯥꯗꯦ
ꯑꯥꯎ ꯅꯣꯡ ꯀꯥꯟꯅ ꯇꯥꯔꯗꯤꯀꯣ ꯑꯁ ꯅꯨꯡꯉꯥꯏ ꯐꯠꯇꯕꯅꯦ ꯂꯝꯕꯤꯗꯣ ꯃꯦꯔꯣꯡꯗꯤ ꯐꯠꯇꯕꯅꯦ
ꯎꯝ
ꯎꯝ ꯀꯌꯥ ꯐꯥꯏꯚ
ꯑ
ꯑꯣ ꯍꯜꯂꯦ ꯀꯔꯤꯅꯣꯍꯥ
ꯅꯊꯥꯟꯇ ꯆꯥꯛ ꯆꯥꯕ ꯅꯨꯡꯉꯥꯏꯇ꯭ꯔꯗꯤ ꯂꯥꯛꯑꯣ ꯑꯩꯈꯣꯏꯕꯨ ꯌꯦꯡꯅꯤꯡꯉꯥꯏ ꯑꯃꯨꯛ ꯂꯥꯛꯄꯅꯤꯅ
ꯎꯝ
ꯅꯊꯥꯟꯇ ꯆꯥꯛ ꯆꯥꯕ ꯅꯨꯡꯉꯥꯏꯕ꯭ꯔꯥ ꯅꯪꯗꯣ
ꯑ ꯉꯁꯤꯗꯤ ꯌꯥꯅꯤꯗ ꯑꯩꯒꯤ ꯌꯦꯟꯁꯥꯡꯗꯩ ꯎꯪ ꯒꯟꯁꯥꯡꯁꯦ ꯗꯥꯜꯅꯦꯅ ꯑꯗꯨꯗꯤ
ꯀꯥꯏꯗꯦ ꯃꯊꯦꯜ ꯁꯦꯝꯃꯒ ꯂꯥꯛꯑꯣ ꯃꯊꯦꯜ ꯑꯍꯥꯎꯕ ꯁꯦ ꯑꯦꯝꯔꯒ ꯂꯥꯛ
ꯃꯊꯦꯜ ꯂꯩꯇꯦ ꯑꯍꯥꯎꯕꯁꯨ
ꯅꯣꯛꯅꯤꯡꯉꯦ ꯑꯦ ꯅꯣꯛꯀꯅꯣ
ꯅꯁꯥꯒꯤ ꯄꯥꯝꯕꯅꯤꯗ ꯑꯁ ꯍꯣꯡ ꯅꯥꯔꯦ ꯌꯥꯝ ꯆꯥꯠꯄꯒꯤ ꯂꯦꯞꯄꯁꯨ ꯉꯝꯗꯦ ꯍꯧꯖꯤꯛꯁꯦ
ꯑꯥ
ꯈ꯭ꯋꯥꯡ ꯅꯥꯔꯦ ꯎꯁꯣꯏ ꯎꯁꯣꯏ ꯐꯨꯟꯗꯣ ꯎꯁꯣꯏ ꯈꯣꯟ ꯈꯣꯟꯒ ꯗꯤꯌꯨꯒ ꯅꯣꯏꯁꯦ ꯎꯁꯣꯏ ꯂꯥꯎꯅꯤꯉꯥꯏ ꯆꯥꯠꯅꯦꯕ ꯆꯩꯔꯥꯎ ꯆꯤꯡꯗ ꯑꯃꯍꯥꯛꯇ ꯄꯨꯔꯒ ꯂꯥꯛꯑꯦ ꯃꯣꯏꯗꯣ
ꯑꯦ ꯄꯤꯛꯄꯔꯥ ꯑꯣꯏ
ꯎꯝ ꯑꯃ ꯑꯃ ꯍꯛꯇꯣ ꯑꯃ ꯍꯛꯇ ꯑꯣꯏꯔꯁꯨ ꯄꯤꯁꯨ ꯄꯤꯛꯑꯦ
ꯑꯣ ꯑꯗꯨꯅ ꯑꯩ ꯅꯪꯉꯣꯟꯗ ꯋꯥ ꯑꯃ ꯍꯪꯅꯤꯡꯕ ꯂꯩꯌꯦ
ꯎꯝ ꯍꯪꯉꯣ ꯍꯪꯉꯣ
ꯅꯪ ꯅꯪꯒꯤ ꯅꯨꯄꯥꯗꯣ ꯃꯁꯥꯛ ꯌꯦꯡꯅꯤꯡꯉꯦ ꯑꯩꯗꯤ
ꯀꯔꯤꯒꯤ
ꯍꯥ ꯃꯁꯥꯛ ꯌꯦꯡꯅꯤꯡꯉꯦ ꯍꯥꯏꯕꯅꯦ ꯗ ꯌꯦꯡꯍꯟꯅꯤꯡꯗꯕ꯭ꯔꯣ
ꯅ ꯅꯠꯇꯦ ꯅꯠꯇꯦ ꯅꯥꯠꯇꯦ ꯅꯥꯠꯇꯦ ꯃꯁꯥꯛꯁꯨ ꯐꯖꯁꯨ ꯐꯖꯗꯦ
ꯁꯛ ꯊꯤꯌꯦ ꯍꯥꯏꯕ꯭ꯔꯥ ꯁꯤ ꯔꯣꯏꯍꯦ ꯅꯨꯄꯥꯗꯤ ꯋꯥꯡꯉꯦ ꯍꯥꯏꯕ ꯅꯠꯇ꯭ꯔꯣ ꯑꯣ ꯈꯪꯉꯦ ꯈꯥꯡꯉꯦ ꯑꯗꯨꯕꯨꯗꯤ ꯈꯥꯡꯉꯦ ꯃꯥꯒꯤ ꯌꯥꯡꯃꯤꯅꯤ ꯍꯥꯏꯕꯗꯣ ꯋꯥꯡꯉꯤ ꯍꯥꯏꯕ ꯅꯠꯇ꯭ꯔꯣ ꯋꯥꯡ ꯋꯥꯡꯉꯦ ꯍꯥꯏꯕꯗꯣ
ꯋꯥꯡ ꯋꯥꯡ ꯋꯥꯉ ꯀꯔꯤ ꯑ ꯍꯣꯏ ꯍꯣꯏ ꯁꯦꯡꯁꯨ ꯁꯦꯛꯕꯅꯤ
ꯋꯥꯡ
ꯋꯥꯡ ꯁꯨ ꯋꯥꯡꯕꯅꯦ
ꯅꯥꯒꯤ
ꯍꯣꯏ ꯍꯣꯏ ꯍꯣꯏ ꯃꯥꯒꯤ ꯄꯤ ꯑꯝ ꯑ ꯁꯤꯁ ꯄꯣꯏꯟ ꯑ ꯁꯤꯁ ꯄꯣꯏꯟ
ꯑꯦ ꯆꯦꯛꯁꯤ ꯍꯦꯟꯕ꯭ꯔꯥ
ꯁꯤꯛꯁ ꯁꯤꯛꯁ ꯁꯤꯛꯁ
ꯁꯤꯛꯁ ꯑꯦꯖꯦꯛ ꯁꯤꯛꯁ ꯆꯞ ꯆꯥꯔꯦ
ꯆꯞ ꯆꯥꯕ ꯎꯝ ꯃꯥ ꯃꯥꯜꯂꯦ
ꯂꯣꯏꯔꯦꯍꯦ ꯑ ꯗꯨ ꯑꯣꯏꯔꯗꯤ ꯑ ꯃꯣꯗꯦꯜ ꯃꯦꯟ
ꯃꯥꯒꯤ ꯑꯦꯛꯖꯦꯛ ꯍꯥꯏꯗꯣ ꯑꯩ ꯈꯪꯗꯦ ꯑꯗꯨ ꯑꯗꯨꯗꯤ
ꯁꯤꯛꯁ ꯌꯥꯎꯕ ꯅꯨꯄꯥꯗꯤ ꯑꯦꯁ ꯐꯖꯔꯅꯤꯕ
ꯃꯥꯒꯤ ꯄꯤꯛꯆꯔꯠ ꯑ ꯊꯥꯒꯠ ꯊꯥꯔꯛꯒꯦ
ꯎꯝ ꯊꯥꯔꯛꯑꯣ ꯊꯥꯔꯛꯀꯦꯀꯣ ꯍꯥꯏꯒꯗꯕ
ꯊꯥꯔꯛꯒꯦꯀꯣ
ꯊꯥꯔꯛꯀꯦ ꯎꯝ ꯌꯦꯡꯒꯦ ꯅꯣꯏꯁꯦ ꯆꯍꯤ ꯀꯌꯥ ꯁꯨꯔꯦ ꯎꯝ ꯑ ꯇꯤꯟꯅꯕ
ꯑ